ꯍꯧ ꯀꯩꯗꯧꯔꯤꯅꯣ
ꯁꯨ ꯇꯧꯗꯩꯦ ꯑꯗꯨꯝ ꯂꯩꯌꯦ ꯑꯩꯈꯣꯏꯗꯤ
ꯌꯨꯝꯗ ꯂꯩꯕ꯭ꯔꯣ
ꯑꯝ
ꯇ
ꯉꯁꯤ ꯁꯟꯗꯦꯔꯣ
ꯑꯣ ꯉꯔꯥꯡꯒꯅꯤꯀꯣ
ꯂꯣꯏꯔꯦꯍꯦ ꯆꯔꯆ ꯇꯠꯇꯕ ꯀꯨꯏꯔ ꯀꯨꯏꯕ ꯃꯥꯜꯂꯦꯦ ꯅꯣꯏꯁꯦ
ꯑꯩꯗꯣ ꯒꯥꯔꯤꯁꯦ ꯃꯟꯒꯤ ꯀꯣꯛꯁꯦ ꯌꯥꯗ꯭ꯔꯦ ꯉꯁꯤꯁꯦ
ꯒꯥꯔꯤ ꯁꯦꯝꯕ ꯍꯥꯏꯈ꯭ꯔꯕ꯭ꯔꯣ ꯅꯪꯁꯦ
ꯑꯩꯗꯤꯗ ꯁꯦꯝ ꯁꯦꯝ ꯑꯗꯨꯅ ꯀꯩ ꯏꯟꯖꯥꯡ ꯊꯣꯡꯈ꯭ꯔꯒꯦ
ꯗ ꯍ
ꯊꯣꯡꯉꯦ
ꯏꯃꯥꯟꯅꯕꯤꯅ ꯊꯣꯡꯉꯦ ꯑꯩ ꯊꯣꯡꯗꯦ ꯑꯩꯒꯤ ꯇꯨꯡꯗꯅ ꯂꯩꯌꯦꯦ
ꯀꯩꯟꯖꯥꯡ ꯊꯣꯡꯕ꯭ꯔꯅꯦ
ꯊꯪꯗꯦ ꯂꯣꯏꯗꯤꯌꯦ
ꯊꯣꯡꯗꯔꯤꯗ ꯉꯁꯥꯏ ꯉꯁꯥꯏꯗꯣ ꯁꯤꯡꯖꯨꯒ ꯕꯣꯔꯥꯒ ꯆꯥꯔ ꯆꯠꯄ ꯆꯥꯅꯤꯡꯗ꯭ꯔꯤꯕ ꯑꯗꯨꯒꯤ ꯍꯣꯔꯦꯟꯦꯟꯇ ꯊꯣꯛ
ꯣ ꯌꯥꯔꯤꯔꯤ ꯆ ꯋꯥ ꯃꯅꯦ
ꯎꯝ ꯍꯣꯔꯦꯟ ꯇꯞꯅ ꯊꯣꯡꯉꯒꯦꯗ
ꯎꯝ ꯑꯩꯈꯣꯏꯅ ꯉꯝꯒꯅꯤ ꯌꯦꯡꯉꯁꯨ ꯌꯥꯔꯗ
ꯌꯦꯡꯉ ꯑꯣꯏꯣꯏꯗ ꯍꯣꯔꯦꯟꯦꯟ ꯍꯌꯦ ꯌꯦꯉꯅꯦ
ꯁꯨꯁꯨ ꯌꯥꯔꯦ
ꯅꯪ ꯌꯦꯡꯦꯔꯣꯅꯦꯦ
ꯌꯦꯡ꯭ꯔꯗꯤ ꯑꯩꯒꯤ ꯇꯤꯝ ꯁꯅꯥꯔꯒ ꯌꯦꯡꯗ꯭ꯔꯗꯤ ꯅꯣꯏꯒꯤ ꯐꯥꯎ ꯌꯦꯡꯂꯡꯒ ꯑꯩꯒꯤ ꯌꯦꯡ ꯗꯤ ꯂꯣꯏꯔꯦ
ꯇꯨꯝꯃꯒ ꯂꯩꯔꯝꯅꯤꯀꯣ ꯑꯃꯨꯛ ꯄꯨꯡ ꯇꯥꯗ꯭ꯔꯤꯉꯩꯗ
ꯌꯦꯉ ꯌꯦꯒꯦ ꯇꯧꯗꯨꯣ ꯄ ꯑꯗꯨ ꯌꯦꯡꯕꯅꯦꯗ ꯌꯦꯡꯅꯤꯡꯗ꯭ꯔꯗꯤ ꯑꯗꯨꯝ ꯌꯦꯡꯗꯦ
ꯑꯣꯦ
ꯎꯝ ꯔꯖꯗ꯭ꯔꯣꯁꯨ ꯀꯥꯏꯗꯦ ꯆꯈꯋꯥ ꯍꯥꯏꯒꯤꯗꯤ
ꯉꯝꯒꯗ꯭ꯔꯣꯅꯦꯅꯦ ꯁꯤꯕꯣ
ꯉꯝꯗ꯭ꯔꯦꯗꯤꯌꯦ
ꯉꯒꯗ ꯃꯥꯗꯦꯗ
ꯅꯣꯏ ꯏꯗꯤꯅꯦ ꯌꯥꯕ ꯈꯥꯎ ꯋꯥꯕ ꯑꯗꯨ ꯅꯨꯡꯉꯥꯏꯇꯦꯅ ꯂꯥꯁ ꯑꯣꯏꯕꯅꯤꯅ
ꯅꯍꯥꯟꯒꯤ
ꯃꯣꯏ ꯅꯣꯏ ꯔꯣꯅꯦꯜꯗꯣ ꯐꯦꯟꯁꯤꯡꯅ ꯃꯉꯣꯟꯗ ꯄꯥꯁ ꯄꯤꯗꯕꯒꯤꯅꯤ ꯍꯥꯏꯒꯦ ꯅꯣꯛꯅꯤꯡ ꯚꯣꯁ ꯃꯅꯨꯡꯗ ꯃꯔꯤ ꯃꯉꯥ ꯉ ꯁꯣꯏꯔꯦ ꯃꯥ ꯁꯥꯟꯅꯗꯣꯏꯗꯤ ꯉ ꯅꯪꯅꯣ
ꯏꯁ ꯏꯁ
ꯍꯣꯏ ꯃꯣꯏ ꯃꯥꯒꯤ ꯃꯇꯥꯡꯗꯗꯤ ꯑꯗꯨꯝ ꯌꯥꯏ ꯍꯟꯗꯛꯇꯤ ꯅꯣꯏ ꯔꯣꯅꯦꯜꯗꯣꯁꯤꯡꯁꯦ ꯍꯟꯗꯇꯤ ꯍꯣꯏ ꯃꯥꯒꯤ ꯁꯅꯕꯁꯦ ꯈꯔ ꯑꯍꯥꯟꯕ ꯑꯣꯏꯕꯅꯤꯅ ꯐꯖꯗ꯭ꯔꯦ ꯍꯥꯏꯕꯗꯣ ꯅꯣꯏꯒꯤ ꯋꯥꯗꯁꯨ
ꯍꯥꯏꯌꯣ ꯕꯤꯐꯥꯎ ꯍꯥꯏ ꯒꯤꯝ ꯇꯔꯤꯐ ꯍꯥꯏꯌꯣ
ꯎꯝ ꯎꯝ
ꯍꯥꯏꯌꯣ ꯀꯩꯒꯤ ꯍꯥꯏꯗꯕ꯭ꯔꯅꯦ ꯑꯦ ꯍꯥꯏꯌꯣ ꯌꯥꯗꯦ ꯀꯩꯀꯩ ꯁꯣꯏꯕ꯭ꯔꯥ ꯈꯣꯠꯄ꯭ꯔꯥ
ꯍꯏꯕꯗꯤ ꯂꯏꯌꯦꯅ
ꯕꯨꯁꯤꯡꯗ ꯍꯥꯏꯅꯦ
ꯑꯩ ꯄ
ꯅꯣꯏꯁꯨ ꯅꯍꯥꯟꯒꯤꯗꯨꯗꯤ ꯗꯎꯐꯥꯏꯕ ꯏꯅꯤꯗ
ꯗꯥꯎ ꯅꯠꯇꯦ ꯁ ꯆꯥꯅ ꯁꯥꯟꯅꯕꯗꯨꯗꯤ ꯅꯣꯏꯒꯤꯁꯨ ꯌꯥꯝ ꯂꯥꯛꯄꯅꯦ ꯅꯣꯏ ꯔꯅꯦꯜꯗꫭ ꯒꫭꯜ ꯏꯁꯀꯣꫪ ꯇꯥꯎꯕꯁꯨ ꯍꯩꯇꯦ ꯐꯦꯟꯁꯤꯡꯗꯤ ꯃꯣꯉꫭꯟ ꯇ ꯄꯥꯁ ꯄꯤꯗꯕꯒꯤꯅꯦ ꯍꯥꯏꯌꯦ ꯑꯦꯁ ꯅꯤꯡꯕꯅ ꯁꯤꯔꯦ ꯑꯥ ꯅꫭꯏ ꯅꫭꯏ ꯐꯖꯅ ꯌꯦꯡꯗꯕ ꯃꯥꯜꯂꯦ ꯑꯗꯨ ꯃꯔꯤ ꯃꯉꯥ ꯁꯣꯏꯈꯤꯕꯗꯨꯗꯤ ꯑꯗꯨꯕꯣꯛꯁꯇ ꯎꯪ
ꯊꯣꯏꯕꯗꯨ ꯃꯣꯏꯒꯤ ꯁꯄꯣꯠ
ꯍꯌꯦꯡ ꯌꯦꯡꯕ ꯇꯥꯔꯦ ꯑꯃꯨꯛ
ꯍꯌꯦꯡꯒꯤꯗꯤ ꯐꯖꯒꯅꯤ ꯍꯥꯏꯒꯦ ꯅꯍꯥꯟꯗꯨꯗꯤ ꯃꯣꯏꯗꯣ ꯈꯔ ꯉꯝꯒꯅꯤ ꯍꯥꯏꯅ ꯈꯜꯂꯒ ꯑꯗꯨꯝ ꯀꯩ ꯍꯥꯏꯁꯤꯔꯥ ꯇꯞꯅ ꯁꯟꯅꯕꯅꯦꯕ
ꯁꯦꯁ ꯉꯝꯒꯤꯅꯤ ꯍꯥꯏꯔꯒ ꯑꯦꯁ ꯐꯖꯗꯦ ꯃꯣꯏ ꯋꯥꯅ ꯁꯅꯥꯕꯅꯦ
ꯑꯁ ꯋꯥꯗꯦꯗ ꯅꯍꯥꯟꯒꯤ ꯈꯨꯠꯁꯥꯟꯅ ꯑꯗꯨꯗꯤ ꯄꯥꯁ ꯃꯆꯥ ꯃꯆꯥ ꯈꯛ ꯁꯥꯟꯅꯔ ꯂꯩꯕꯗꯨꯕꯨ ꯅꯍꯥꯟ ꯏꯁꯄꯦꯟꯒ ꯁꯥꯟꯅꯕ ꯑꯗꯨꯃꯥꯏꯅ ꯁꯥꯟꯅꯔꯗꯤ ꯏꯁ ꯎꯄꯥꯏ ꯂꯩꯔꯣꯏꯗ
ꯌꯦꯟꯁꯦ ꯌꯦꯡꯁꯦ ꯍꯌꯦꯡꯗꯤ
ꯌꯦꯉꯣ ꯌꯦꯉꯣ
ꯊꯖꯕ ꯋꯥꯠꯂꯦ
ꯒꯣꯜ ꯒꯣꯜ ꯀꯌꯥꯗ ꯉꯝꯒꯦꯔꯣꯅꯦ ꯉꯁꯤ ꯄ꯭ꯔꯤꯗꯤꯛ ꯌꯥꯝ ꯇꯧꯔꯣꯅꯦ
ꯑꯃꯨꯛ ꯑꯃꯨꯛ ꯍꯦꯇꯔꯤꯛ ꯂꯥꯎꯅꯤ ꯑꯈꯣꯏꯗꯤ
ꯑꯁ ꯑꯁ ꯑꯁ ꯑꯣꯏꯔꯥꯔꫭꯏꯗꯕ ꯃꯪꯂꯥꯟꯅꯤꯗꯨ
ꯁꯦꯡꯂꯤꯒꯤꯅꯦ
ꯑꯗꯨꯗꯤ ꯈꯔ ꯂ ꯌꯥꯝ ꯑꯃꯒꯤꯅꯦ
ꯐꯖꯥꯅ ꯁꯅꯥꯕꯒꯤꯅꯦꯗ ꯑꯁꯦꯡꯕ ꯍꯥꯏꯔꯗꯤ
ꯁꯥꯅꯩꯌꯦ ꯁꯅꯥꯅꯕꯨꯗꯤ ꯑꯗꯨ ꯑꯣꯏꯔꯁꯨ ꯍꯦꯇ꯭ꯔꯤꯛꯒꯨꯝꯕꯗꯤ ꯏꯁ ꯂꯛꯅꯤꯅꯦ
ꯅꯣꯏꯁꯦ ꯃꯦꯁꯤ ꯑꯁꯦꯡꯕꯒꯤ ꯃꯥꯒꯤ ꯄ꯭ꯂꯦꯗꯤ ꯐꯖꯗꯤ ꯐꯖꯩꯌꯦꯀꯣ
ꯑꯦ ꯑꯩꯗꯤ ꯀꯅꯥ ꯑꯃꯁꯨ ꯍꯥꯏꯈꯤꯗꯦ ꯐꯖꯩꯌꯦ ꯃꯤꯁꯤꯁꯨ ꯇꯦꯂꯦꯟꯇꯦꯠ ꯑꯣꯏꯌꯦ ꯒꯣꯠ ꯒꯤꯐꯇꯦꯠ ꯇꯦꯂꯦꯟꯅꯤꯅ ꯃꯤꯁꯤꯗꯤ ꯔꯣꯅꯥꯜꯗꯨꯕꯨ ꯄꯥꯝꯃꯗꯤ ꯕꯣ ꯀꯥꯟꯅꯗꯦꯗ ꯃꯥꯒꯤ ꯍꯥꫪꯠ ꯋꯥꫪꯛꯀ ꯗꯤꯁꯤꯄ꯭ꯂꯤꯟꯒ
ꯑꯗꯨꯕꯨꯗꯤ ꯍꯣꯏ ꯑꯗꯨꯕꯨꯗꯤ ꯔꯣꯅꯦꯜꯗꯣꯅ ꯔꯨꯅꯦꯜꯗꯣꯁꯨ ꯐꯥꯏꯌꯦ ꯑꯗꯨ ꯑꯩꯗꯤ ꯃꯥꯒꯤ ꯑꯦꯇꯤꯇ꯭ꯌꯨꯠꯇꯣ ꯏꯒꯣ ꯈꯔ ꯂꯩꯌꯦ
ꯑꯗꯨꯗꯤ ꯂꯩꯔꯦ ꯀꯩꯅꯣ
ꯃꯥꯒꯤ ꯏꯒꯣꯗꯨꯅꯦ ꯑꯩꯅ ꯈ꯭ꯋꯥꯏꯗꯒꯤ ꯄꯥꯝꯅꯕꯗ ꯏꯕꯄꯦꯛ ꯈꯣꯏꯕꯗ ꯌꯥꯝ ꯄꯥꯝꯃꯦ ꯅꯣꯏꯒꯤ ꯕꯦꯅꯤꯁꯤꯁ ꯑꯁ ꯑꯗꯨꯁꯨꯅꯦ
ꯏ ꯁꯥ ꯑꯗꯨꯨ ꯎꯝ ꯃꯥꯏꯕꯣꯛ ꯈꯨꯁꯟꯅꯗꯨ ꯎꯗꯕ꯭ꯔꯥꯅꯦ ꯗꯤꯕꯣꯔꯁ ꯃꯅꯨꯡꯗ ꯂꯩꯊꯦꯛꯑꯔ ꯁꯅꯕꯗꯣ
ꯑꯗꯨ ꯑꯣꯏꯔꯁꯨꯣ ꯏꯒꯣ ꯂꯥꯏꯕꯅꯤ ꯁꯦꯡꯗ ꯇꯣ ꯍꯥꯏꯗ ꯌꯥꯝ
ꯑꯦꯁ ꯃꯥ ꯏꯒꯣ ꯂꯩꯕꯗꯤ ꯃꯔꯝ ꯂꯩꯕꯅꯦ ꯔꯦꯁꯤꯖꯝ ꯔꯦꯁꯤꯖꯝ ꯇꯧꯕꯒꯤ ꯀꯩꯅꯣ ꯇꯧꯕꯒꯤꯅꯦ ꯂꯦꯃꯤꯅꯤꯌꯝ
ꯑꯩꯈꯣꯏ ꯥꯏꯔꯦ ꯍꯧꯃꯤꯗ꯭ꯔꯦ ꯆꯦꯡ ꯆꯦꯡ ꯍꯣꯏ ꯌꯥꯝꯃ ꯑꯣꯀꯆꯕꯅꯦ ꯂꯣꯏꯅ ꯁꯦ ꯑꯗꯨꯃꯥꯏꯅ ꯍꯥꯏꯈꯤꯅꯤ ꯈꯪꯉꯦꯕ ꯚꯦꯅꯤꯁꯤꯌꯁ ꯀ ꯆꯞ ꯃꯅꯦ
ꯗꯣꯣꯟ ꯀꯝꯄꯦꯌꯔ ꯋꯠ ꯔꯣꯅꯥꯜꯗꯣ ꯂꯩꯃꯤꯟꯅ ꯑꯃꯒꯔꯅꯥꯎꯗꯗꯤ ꯎꯝ ꯁꯨꯡ ꯌꯥꯎ ꯌꯥꯎꯔꯔꯣꯏ ꯍꯣꯏ ꯂꯤꯃꯤꯦꯟ ꯃꯥꯡꯁꯨ ꯕꯣꯜꯕꯨꯗꯤ ꯐꯖꯩ ꯑꯗꯨꯕꯨ ꯑꯣꯏꯔꯁꯨ ꯒꯣꯜꯗꯤ ꯆꯪꯕ ꯍꯩꯇꯦꯕ ꯑꯃꯁꯨ ꯑꯦꯁꯤꯁꯀꯨꯝꯕꯒꯨꯝ
ꯑꯣ
ꯣꯂꯤ ꯄꯛ ꯆꯗꯕꯅꯤꯗ
ꯅ ꯆꯟꯔꯤ ꯑꯩꯗꯤ ꯌꯥꯝ ꯍꯔꯥꯎꯔꯒ ꯂꯩꯅꯦ ꯅꯣꯏꯁꯦ ꯏꯁ꯭ꯔꯦꯟꯕꯨ ꯁꯞꯄꯣꯔꯠ ꯇꯧꯗꯤ ꯇꯧꯔꯣꯏꯗ ꯍꯪꯉꯦ
ꯏꯁꯄꯦꯟ ꯍꯟꯗꯛꯇꯤ ꯕꯔꯀꯥꯅꯤꯅ ꯀꯥ ꯄ꯭ꯂꯦꯌꯥꯔ ꯑꯌꯥꯝꯕꯅꯦ
ꯗ ꯍ ꯍꯉꯦꯗꯁꯨꯣ
ꯒꯤ ꯄ꯭ꯂꯦꯌꯔ ꯑꯃꯗꯤ ꯌꯥꯎꯅꯦ ꯀꯨꯀꯨꯔꯦꯂꯥ ꯍꯥꯏꯕꯅꯦ ꯑꯅꯧꯕ
ꯒꯁꯀꯣ ꯑꯔ ꯍꯧꯗ꯭ꯔꯦꯗꯤ ꯌꯥꯔꯦ ꯍꯥꯏꯒꯗꯤ ꯏꯁꯄꯦꯟ ꯑꯣꯏꯔꯁꯨ ꯄꯥꯝꯗꯕꯅ ꯍꯣꯏ ꯑꯗꯨ ꯌꯥꯝ ꯇꯝꯅ ꯑꯩꯗꯤ
ꯑꯗꯨ ꯆꯪꯉꯝꯗ꯭ꯔꯗꯤ ꯁꯦꯀꯦꯟ ꯣꯂꯤ ꯌꯥꯔꯣꯏꯅꯦ
ꯃꯗꯄ ꯇ
ꯖꯄꯥꯟ ꯀꯥꯔꯤ ꯐꯥꯅꯤꯗ ꯍꯟꯗꯛ ꯛꯇꯤ ꯉꯝꯃꯗꯤ
ꯖꯄꯥꯟꯕꯨ ꯌꯦꯡꯗꯤ ꯌꯦ ꯌꯦꯡꯗꯤ ꯕꯤꯌꯦ ꯐꯖꯕ ꯃꯥꯦ ꯀꯣꯃꯣꯏꯒꯤ ꯁꯥꯞꯁꯨ ꯐꯖꯕ꯭ꯔꯥ ꯀꯣꯔꯤꯌꯥꯒꯤꯗꯤ ꯑꯗꯨꯝ
ꯈꯪꯉꯦꯅ ꯑꯗꯨꯝ ꯍꯣꯏ ꯉꯁꯤꯗꯤ ꯑꯗꯨꯝ ꯑꯌꯥꯝꯕ
ꯇꯔꯀꯤꯗꯤ ꯊꯣꯛꯈ꯭ꯔꯦꯀꯣ
ꯑꯣ ꯀꯞꯗꯨ ꯀꯔꯣ
ꯎꯝ
ꯈꯪꯗꯦꯅ ꯇꯔꯀꯤꯒꯤ ꯃ ꯑꯝꯇ ꯌꯦꯡꯗ꯭ꯔꯦ
ꯑ ꯐꯥꯔꯁ ꯌꯦꯡꯉ ꯁꯤ ꯀꯦꯦꯟꯒꯗꯤ ꯌꯦꯡꯦ
ꯇꯥꯛꯀꯤ ꯀꯦ ꯌꯦꯡꯗꯦ
ꯃꯣꯏꯅꯕꯣ ꯌꯥꯝ ꯄꯥꯏꯕꯅꯦ ꯑꯗꯨ ꯑꯣꯏꯔꯁꯨ
ꯅꯍꯥꯟ ꯉꯔꯥꯡ ꯅꯨꯡꯗꯥꯡꯒꯔ ꯖꯔꯃꯅꯤꯒ ꯀꯅꯥꯅꯣ ꯁꯥꯟꯅꯕꯗꯣ ꯀꯩꯗꯧꯉꯩꯔꯣ
ꯍꯌꯦꯌꯦ ꯌꯦꯡꯒꯅ
ꯑꯗꯨꯒꯤ ꯑꯣꯄꯣꯅꯦꯟꯗꯨꯗꯤ ꯍꯦꯛ ꯅꯠꯇꯦ ꯖꯔꯃꯅꯤꯒꯤ ꯑꯣꯄꯣꯅꯦꯟꯗꯨ ꯅꯠꯇꯦ ꯖꯄꯥꯟꯒ ꯁꯅꯥꯎꯒꯤ ꯑꯣꯄꯣꯅꯦꯟꯗꯣ
ꯅꯨꯡꯗꯥꯡꯗ ꯖꯔꯃꯅꯤ ꯔꯆꯅꯥꯅꯕꯒꯤ ꯌꯥꯝ
ꯖꯔꯅꯤ ꯍꯟꯗꯛ ꯐꯖꯩꯗꯤ ꯍ ꯑꯗꯨꯝ ꯐꯖꯩꯗ ꯖꯔꯃꯅꯤꯗꯤ
ꯑ ꯑꯁ ꯑꯩꯒꯤꯗꯤ ꯄꯣꯔꯇꯨꯒꯥꯜ ꯁꯤꯗꯨꯗꯤ ꯑꯗꯨꯝ ꯌꯥꯔꯦ
ꯁꯤꯔꯣꯏꯔꯣ ꯏꯁꯇꯔ ꯄ꯭ꯂꯦꯌꯔ ꯈꯅꯤ
ꯀꯞ ꯋꯥꯔ ꯀꯞ ꯑꯦꯛꯖꯥꯝꯄꯜ ꯋꯥꯔꯜ ꯀꯞ ꯑꯩ ꯀꯥꯔꯗꯤ ꯂꯣꯏꯔꯅꯤ ꯅꯣꯏ ꯔꯥꯅꯦꯜꯗꯣ ꯑꯩꯈꯣꯏꯒꯤ ꯃꯣꯡꯗ ꯎꯔꯦ
ꯑꯗꯨꯒꯣ
ꯒꯤ ꯀꯟꯂꯣ ꯍꯥꯏꯒ ꯑꯣ ꯁꯥꯕ꯭ꯔꯥ ꯅꯣꯏꯗꯁꯨ
ꯁꯥꯗꯦꯗ ꯐꯦꯟ ꯎ ꯂꯩ
ꯑꯩꯈꯣꯏꯗꯤ ꯅꯨꯡꯗꯥꯡꯗꯗꯤ ꯂꯥꯏꯕ ꯌꯥꯗꯦ
ꯑꯣ ꯆꯦꯛꯀꯤ ꯑꯣꯏꯔꯝꯅꯤ ꯅꯣꯏꯒꯤꯗꯨꯗꯤ ꯗꯥꯉꯗꯤ ꯁꯎꯅ
ꯁꯥꯕꯅ ꯂꯣꯏꯔꯦ ꯍꯧꯖꯤꯛ ꯁꯥꯕ ꯍꯧꯔꯦ
ꯑꯦꯁꯤ ꯂꯩꯔꯣ ꯀꯩꯅꯣ ꯄꯩꯁꯥ ꯄꯥꯏꯕꯅꯣ
ꯄꯩꯁꯥ ꯄꯥꯏꯗꯤ ꯁꯤꯒꯨꯝꯕ ꯄꯥꯏꯒꯗ꯭ꯔꯥꯅꯦ ꯑꯩ
ꯎ
ꯅꯣꯏꯣꯏꯁꯅꯥ ꯃ ꯁꯅꯥ ꯃꯇꯨꯝꯅ ꯑꯣꯏꯅ ꯂꯩꯕꯤꯌꯣ ꯑꯩꯈꯣꯏꯒꯤ
ꯀꯣꯡ ꯍꯥꯏꯒ